ꯍꯜꯂꯣ
ꯎꯝ ꯇꯥꯏ
ꯍꯂꯣ ꯑꯣ ꯇꯥꯏꯌꯦ ꯇꯥꯏꯌꯦ ꯍꯜꯂꯣ
ꯑꫭ ꯍꯜꯂꯣ
ꯀꯩꯗꯧꯔꯝꯃꯤꯅꯣ
ꯑꯁ ꯆꯥꯛ ꯊꯣꯡ ꯂꯣꯏꯔꯒ ꯂꯩꯅꯦ
ꯍꯧꯖꯤꯛꯄꯣ
ꯎꯝ
ꯍꯨꯖꯤꯛꯅ ꯆꯥꯛ ꯊꯣꯡꯉꯒ ꯄꯨꯡ ꯀꯌꯥꯗ ꯆꯥꯗꯣꯏꯕ
ꯆꯥꯕꯗꯨꯗꯤ ꯍꯦꯛꯇ ꯆꯥꯕ ꯑꯗꯨ ꯊꯣꯡꯕꯗꯣ ꯈꯔ ꯊꯦꯡ ꯑꯁ ꯌꯥꯝ ꯉꯜꯂꯤꯗ ꯑꯗꯨꯕꯨ ꯉꯁꯤꯗꯤ
ꯑꯁ ꯑꯈꯣꯏꯗꯤ ꯍꯧꯖꯤꯛ ꯇꯨꯝꯒꯦ ꯇꯧꯔꯤꯅꯦ
ꯀꯥꯏꯗꯒꯤ ꯉꯟꯃꯟꯗ꯭ꯔꯣ
ꯀꯩꯅꯣ ꯇꯧꯔꯗꯤ ꯂꯥꯏꯠ ꯑꯣꯐ ꯇꯧꯔꯒ ꯇꯨꯝꯕꯅꯦ
ꯅꯣꯡ ꯆꯨꯕ꯭ꯔ ꯅꯣꯏꯔꯣꯝꯗꯁꯨ
ꯆꯨꯗꯦꯗ
ꯑꯁ ꯍꯧꯖꯤꯛ ꯑꯩꯈꯣꯏꯔꯣꯝꯗ ꯐꯠꯖꯅ ꯍꯩꯊꯔꯦ ꯍꯩꯊꯔꯛꯏꯅꯦ
ꯐꯩꯅꯦ
ꯇꯦꯔꯦꯁꯀꯥꯁꯤ ꯑꯁ ꯄꯨꯔꯥ ꯏꯁꯤꯡ ꯂꯣꯏ ꯊꯨꯝꯂ ꯂꯩꯔꯦꯅꯦ ꯅꯪ ꯍꯣꯁꯇꯦꯜ ꯆꯪꯂꯕꯣ
ꯆꯪꯉꯦ ꯉꯔꯥꯡꯅ
ꯑꯁ ꯀꯝꯃꯥꯏ ꯇꯧꯕ꯭ꯔ ꯐꯤꯕꯝꯗꯣ ꯅꯨꯡꯉꯥꯏꯕ꯭ꯔ ꯅꯨꯡꯉꯥꯏ
ꯑ ꯑꯗꯨꯝ ꯅꯨꯡꯗꯤ ꯅꯨꯡꯉꯥꯏꯗ
ꯁꯥꯇ꯭ꯔ ꯀꯌꯥꯃꯨꯛ ꯑꯣꯏꯕ꯭ꯔꯅꯦ
ꯁꯥꯇ꯭ꯔꯥꯁꯦ ꯑꯩꯠꯇꯤꯟ ꯑꯣꯏꯌꯦ ꯁꯦꯃꯤꯁꯇ꯭ꯔꯗ ꯂꯩꯕ
ꯅꯨꯄꯤꯔ ꯅꯨꯄꯥꯔ ꯄꯨꯟꯅ ꯑꯣꯏꯕ꯭ꯔꯥ
ꯅꯠꯇꯦ ꯅꯨꯄꯤ ꯈꯛꯇꯪꯅꯦ
ꯀ꯭ꯂꯥꯁ ꯇꯦꯟ ꯀꯥꯕ ꯀꯥꯡꯕꯨꯁꯨ ꯍꯥꯏꯌꯔ ꯀ꯭ꯂꯥꯁ ꯀꯥꯡꯕꯨꯁꯨ ꯂꯩꯃꯤꯟꯅꯕ꯭ꯔꯥ
ꯅꯥꯏꯟ ꯐꯥꯎꯕ ꯂꯩ ꯇꯦꯟꯗꯤ ꯃꯣꯏ ꯀꯥꯕ ꯂꯩꯇꯦ ꯁꯤꯗ
ꯑꯗꯨ ꯀꯥꯡꯕꯨꯁꯨ ꯑꯗꯨ ꯀꯥꯡꯕꯨꯅ ꯅꯪꯕꯨ ꯐꯨꯅꯤꯀꯣ ꯆꯩꯅꯤꯀꯣ
ꯀꯥꯏꯗꯒꯤ ꯃꯣꯏꯅ ꯑꯩ ꯉꯝꯕ ꯌꯥꯄꯣꯠ ꯅꯠꯇꯦꯗ
ꯀꯔꯤ ꯏꯟꯁꯥꯡ ꯆꯥꯔꯀꯦ ꯅꯣꯏꯗꯤ
ꯉꯁꯤ ꯎꯁꯣꯏꯒ ꯕ꯭ꯔꯤꯟꯖꯜ ꯆꯥꯏ ꯅꯪꯗꯤ ꯀꯩ ꯑꯦꯟꯁꯥꯡ ꯊꯣꯡꯒꯦ
ꯑꯩ ꯉꯁꯤ ꯉꯁꯤ ꯗꯥꯜ ꯆꯝꯐꯨꯠ ꯑꯃ ꯇꯧꯔꯦ ꯀꯥꯡꯉꯧ ꯑꯃ ꯇꯧꯔꯦ ꯑꯗꯨꯒ ꯊꯥꯡꯖꯤꯡꯗꯣ ꯊꯥꯡꯖꯤꯡ ꯆꯥꯇꯅꯤ ꯁꯦꯝꯃꯒ ꯂꯩ ꯃꯩ ꯃꯩ ꯃꯨꯠꯈꯤ ꯃꯩ ꯃꯨꯠꯈꯤꯑꯦꯕꯀꯣ ꯑꯗꯨꯒꯤ ꯍꯧꯖꯤꯛ ꯃꯩ ꯂꯥꯛꯄꯀꯥꯟꯗ ꯅꯨꯡꯉꯥꯏꯅ ꯆꯥꯁꯦ ꯍꯥꯏꯅ ꯉꯥꯏꯔꯨꯔꯣ
ꯑꯁ ꯃꯩ ꯉꯁꯤ ꯂꯥꯛꯑꯔꯣꯏ ꯍꯥꯏꯗꯤ ꯅꯈꯣꯏ ꯉꯁꯤ ꯆꯥꯛ ꯆꯥꯔꯔꯣꯏꯅꯦ
ꯆꯥꯕꯨꯗꯤ ꯆꯥꯅꯤ ꯑꯗꯨ ꯑꯣꯏꯔꯁꯨ ꯅꯨꯡꯉꯥꯏꯇꯦꯗꯅ ꯌꯥꯝ ꯃꯝꯂꯒ ꯆꯥꯕꯗꯣ
ꯀꯅꯥ ꯀꯅꯥ ꯂꯩꯕ꯭ꯔꯥ ꯅꯇꯣꯝꯇ ꯂꯩꯕ꯭ꯔꯥ
ꯑꯩꯒꯤ ꯃꯔꯨꯞ ꯑꯃ ꯂꯩꯌꯦ
ꯑꯣ ꯀꯥꯎꯔꯤꯅꯤ ꯑꯩ
ꯑꯩꯒꯤ ꯃꯔꯨꯞ ꯑꯃꯒ ꯏꯕꯥꯅꯤ ꯂꯩꯃꯤꯟꯅꯦ
ꯃꯩ ꯂꯥꯛꯇ꯭ꯔꯗꯤ ꯆꯍꯥ ꯆꯔꯥ ꯍꯦꯟꯖꯅꯤ
ꯀꯥꯏꯗꯩꯅꯣ ꯍꯦ ꯍꯣꯔꯦꯟ ꯀꯩꯀꯩꯅꯣ ꯌꯥꯅꯕ ꯇꯧꯔꯒ ꯆꯥꯊꯣꯛ ꯀꯅꯤꯗ ꯑꯗꯨꯕꯨꯗꯤ
ꯐꯩꯅꯦ ꯑꯗꯨ ꯇꯥꯔꯗꯤ
ꯅꯣꯡ ꯐꯖꯅ ꯆꯨꯔꯤꯅꯦ
ꯉꯁꯥꯏ ꯑꯌꯨꯛꯁꯨ ꯆꯨꯕ ꯅꯣꯡ
ꯍꯣꯏ ꯑꯁ ꯍꯧꯖꯤꯛ ꯉꯁꯥꯏ ꯑꯌꯨꯛ ꯑꯌꯨꯛꯇꯒꯤꯗꯤ ꯍꯧꯖꯤꯛꯅ ꯍꯧꯖꯤꯛ ꯆꯨꯕꯁꯤꯅ ꯁꯔꯨꯛ ꯃꯉꯥ ꯇꯔꯨꯛ ꯍꯦꯜꯂꯤꯗ ꯀꯟꯕꯖꯦ
ꯎꯝ
ꯑꯩꯅ ꯉꯥꯏꯔꯤꯕ ꯃꯇꯝꯗꯣ ꯑꯗꯨꯃꯥꯏ ꯁꯤꯒꯨꯝꯕ ꯃꯇꯝꯗꯅꯤꯅꯦ ꯑꯩꯅ ꯑꯩꯅ ꯄꯥꯝꯂꯤꯁꯦ ꯁꯤꯒꯨꯝꯕ ꯑꯨꯃꯥꯏꯅ ꯆꯨꯔꯛ ꯄꯁꯤꯅꯤꯅ ꯑꯩꯅ ꯈ꯭ꯋꯥꯏꯗꯒꯤ ꯄꯥꯝꯃꯤꯁꯦ
ꯁꯥꯟꯅꯗꯣꯏꯅꯣ
ꯉꯁꯤ ꯏꯖꯤꯞꯒ ꯑꯥꯔꯖꯦꯟꯇꯤꯅꯥ
ꯐꯖꯥꯔꯅꯤꯍꯦ
ꯌꯦꯡꯔꯣꯏꯗ꯭ꯔꯣ ꯅꯣꯏꯗꯤ
ꯌꯦꯡꯉꯔꯣꯏ ꯑꯩ ꯑꯗꯨ ꯌꯦꯡꯉ ꯂꯩꯔꯗꯤ ꯑꯩ ꯑꯁ ꯍꯌꯦꯡꯁꯦ ꯄꯨꯡ ꯃꯉꯥ ꯇꯥꯗ꯭ꯔꯤꯉꯩꯗ ꯑꯩꯃꯨꯛ ꯍꯧꯒꯠꯇꯣꯏꯅꯦ ꯑꯗꯨ ꯌꯦꯡꯉ ꯂꯩꯔꯗꯤ ꯑꯩ ꯌꯥꯔꯣꯏ
ꯑꯗꯨꯗꯗꯤꯅꯦ ꯑꯩꯅ ꯈ꯭ꯋꯥꯏꯗꯒꯤ ꯇꯜꯂꯤꯖꯦ ꯊꯕꯛ ꯊꯕꯛ ꯑꯃ ꯇꯧꯅꯤꯡꯗꯕꯁꯦ ꯁꯤꯗꯅꯤꯅꯦ ꯇꯨꯝꯃꯖꯦ ꯇꯨꯝ ꯑꯩꯅ ꯏꯟꯁꯥꯡ ꯍꯥꯎꯗꯕ ꯏꯟꯁꯥꯡ ꯍꯥꯎꯗꯕꯗꯤ ꯑꯃꯔꯣꯝꯗ ꯍꯥꯏꯔꯗꯤ ꯑꯩꯗꯤ ꯌꯥꯏꯑꯦꯀꯣ ꯑꯗꯨꯕꯨ ꯇꯨꯝꯕꯄꯦꯟꯗꯕꯁꯤꯗꯤ ꯑꯩꯌꯥꯝ ꯁꯥꯎꯅꯤꯡꯉꯦꯕ
ꯑꯗꯨꯅꯦ ꯑꯩꯖꯨꯅꯦ ꯑꯉꯥꯡꯖꯤꯡꯗ ꯂꯥꯏꯔꯤꯛ ꯇꯥꯛꯄꯗꯨꯖꯨ ꯐꯖꯅ ꯇꯥꯛꯄ ꯉꯝꯗ꯭ꯔꯦꯕ ꯇꯨꯝꯁꯤꯠ ꯐꯥꯗ꯭ꯔꯗꯤ
ꯂꯝ ꯂꯝ ꯌꯥꯝꯍꯦꯟꯕ ꯌꯥꯎꯕ꯭ꯔꯥ ꯑꯉꯥꯡꯖꯤꯡꯗꯣ
ꯌꯥꯎ ꯗꯦꯗ
ꯎꯝ ꯌꯥꯎꯔꯝꯃꯕ꯭ꯔꯥ
ꯍꯧꯖꯤꯛꯀꯤ ꯑꯣꯏꯅꯗꯤ ꯌꯥꯎꯗꯦ ꯉꯥꯏꯍꯥꯛ ꯂꯩꯔꯒꯗꯤ ꯈꯪꯗꯦꯀꯣ ꯍꯧꯖꯤꯛꯀꯤꯑꯣꯏꯅꯗꯤ ꯅꯣꯔꯃꯦꯜꯗꯑꯗꯨꯝ ꯂꯩꯌꯦꯕ ꯉꯥꯏꯍꯥꯛ ꯂꯩꯔꯀꯥꯟꯗ ꯑꯃꯨꯛ ꯀꯔꯤ ꯇꯧꯑꯧ ꯗꯣꯏꯅꯣ ꯈꯪꯗꯦ
ꯑꯗꯨꯗꯤ ꯑꯣꯖꯥ ꯑꯣꯖꯥꯒꯤ ꯃꯈꯥ ꯄꯣꯜꯂꯤꯗ ꯑꯣꯖꯥꯅꯕꯨ ꯑꯣꯖꯥꯅꯕꯨ ꯐꯖꯅꯕꯨ ꯌꯦꯡꯕꯨ- ꯌꯦꯡꯁꯤꯜꯂꯗꯤ ꯀꯔꯤꯝ ꯇꯧꯔꯣꯏꯗ꯭ꯔꯥ ꯑꯉꯥꯡꯁꯤꯡꯗꯤ ꯂꯝꯍꯦꯟ- ꯂꯝꯍꯦꯜꯂꯣꯏ
ꯑꯥꯗꯨꯅꯦ
ꯑꯥꯁ ꯉꯁꯥꯏ ꯍꯧꯗꯣꯡ ꯑꯩꯈꯣꯏ ꯗꯣꯃꯤꯇ꯭ꯔꯤꯗ ꯆꯪꯕ ꯑꯗꯨꯒ ꯑꯩꯉꯣꯟꯗ ꯆꯤꯛꯀꯦ ꯇꯧꯕ ꯋꯥꯅꯤ ꯗꯥ ꯑꯩꯅ ꯇꯥꯟꯊꯣꯛꯀꯦꯅ ꯃꯣꯏꯗꯣ ꯅꯨꯄꯤꯁꯨ ꯅꯨꯄꯥꯁꯨ ꯀꯩꯅꯣ ꯂꯩꯕ ꯃꯥꯜꯂꯦꯕ
ꯑꯣꯑꯣ ꯑꯥꯁ ꯑꯗꯨꯒꯨꯝꯕ ꯆꯤꯍꯟꯒꯅꯨꯀꯣ ꯌꯥꯝꯗꯦꯟꯖꯔ ꯌꯥꯝꯑꯣꯏꯕꯅꯤ
ꯎꯎꯪ ꯑꯩꯗꯤ ꯈꯪꯗꯕ ꯌꯥꯝ ꯁꯥꯊꯤ
ꯍꯤꯗꯥꯛ ꯑꯃꯨꯛꯀ ꯑꯦꯟꯇꯤ ꯑꯦꯟꯇꯤꯕꯥꯌꯑꯣꯇꯤꯛꯀꯨꯝꯕ ꯒꯨꯝꯕ ꯑꯃꯨꯛꯀ ꯁꯤꯖꯤꯟꯅꯗ꯭ꯔꯗꯤ ꯐꯥꯔꯛ ꯌꯥꯝ ꯇꯥꯔꯦꯕꯀꯣ ꯑꯗꯨꯒꯨꯝꯕꯗꯣ
ꯎꯪꯝ
ꯅꯣꯏ ꯑꯥꯁ ꯅꯣꯏ ꯀꯥꯡꯕꯨ ꯍꯧꯖꯤꯛ ꯇꯨꯝ
ꯍꯦ ꯉꯁꯥꯏ ꯑꯥꯁ ꯁꯤꯛꯁꯇꯒꯤꯄꯥꯔꯤꯅꯦ ꯗꯤꯕꯣꯁꯟ ꯍꯦꯛꯂꯣꯏꯕꯒ
ꯁꯤꯒꯤ ꯍꯧꯔꯕ ꯍꯧꯔꯕ꯭ꯔꯥ
ꯎꯎꯪ ꯁꯤꯛꯁꯇꯒꯤ ꯑꯦꯠꯊꯥꯔꯇꯤ ꯅꯍꯥꯟꯗꯤ ꯁꯚꯦꯟ ꯇꯨ ꯑꯦꯠꯊꯥꯔꯇꯤ ꯊꯝꯕꯅꯦꯕ ꯉꯁꯤꯁꯦ ꯁ꯭ꯀꯨꯜꯁꯨ ꯉꯟꯇꯥ ꯂꯣꯏꯕ ꯑꯩꯈꯣꯏꯗꯣ ꯃꯤꯇꯤꯡꯂꯩꯕꯒꯤ ꯑꯗꯨꯗꯤ ꯊꯕꯛꯁꯤꯡꯗꯣ ꯑꯗꯨꯎꯝ ꯉꯟꯅ
ꯑꯣꯖꯥꯖꯦ ꯑꯣꯖꯥꯖꯦ ꯅꯣꯏ ꯒꯤ ꯂꯦꯡꯒꯥ ꯌꯥꯝ ꯑꯣꯏꯕ꯭ꯔꯥ- ꯂꯩꯕ꯭ꯔꯥ ꯅꯣꯏꯒꯤ ꯑꯣꯖꯥꯗꯣ ꯄꯨꯟꯃꯤꯟꯅꯕ꯭ꯔꯥ ꯅꯃꯥꯟꯅꯕꯤꯒꯨꯝꯕ
ꯏꯃꯥꯟꯅꯕꯤ ꯍꯣꯏ ꯑꯩꯈꯣꯏꯂꯦꯡꯒꯥ ꯑꯗꯨꯝ ꯌꯥꯎꯋꯦ ꯑꯩꯉꯣꯟꯗꯒꯤ ꯑꯗꯨꯝ ꯈꯔ ꯑꯉꯥꯡ ꯑꯣꯏ ꯕꯨꯁꯨ ꯌꯥꯎꯋꯦꯗ
ꯑꯥꯁ ꯑꯗꯨꯗꯤꯅꯨꯡꯉꯥꯏꯔꯝꯅꯤꯅꯦ ꯑꯗꯨꯗꯤ
ꯅꯣꯡꯕꯨꯗꯤ- ꯅꯨꯡꯉꯥꯏ ꯑꯃꯔꯣꯝꯗ ꯍꯥꯏꯔꯒꯅ
ꯑꯩꯅꯑꯩꯅ ꯈꯜꯂꯨꯕꯗ ꯅꯣꯏ ꯃꯇꯧꯗꯣ ꯌꯦꯡꯉ ꯏꯁꯇꯨꯗꯦꯟ ꯈꯔꯗꯤ ꯅꯣꯏꯅꯀꯤꯗꯧꯕ ꯃꯥꯜꯂꯤꯗ ꯅꯠꯇ꯭ꯔꯥ
ꯀꯤꯗꯦꯗ ꯀꯤꯗꯤ ꯀꯤꯗꯦ ꯑꯗꯣ ꯃꯣꯏꯅ ꯑꯩꯈꯣꯏꯗ ꯀꯤꯗꯕꯗꯣ ꯑꯗꯨꯒꯤ ꯃꯣꯏꯅ ꯂꯝꯍꯦꯟꯕ
ꯑꯗꯨꯗꯤ ꯌꯥꯝ ꯁꯥꯊꯤꯅꯦ ꯑꯗꯨꯗꯤ ꯑꯩꯅ ꯕꯨ ꯍꯦꯛꯇ ꯑꯣꯏꯔꯕ ꯑꯩꯅꯕꯨ ꯑꯣꯏꯕꯨ ꯑꯣꯏ ꯑꯣꯏꯔꯗꯤꯀꯣ ꯑꯁ ꯑꯩꯗꯤ ꯂꯦꯝ ꯊꯥꯔꯣꯢ ꯐꯠꯖꯅ ꯇꯧꯅꯤꯕꯀꯣ ꯑꯩꯗꯤ
ꯈꯪꯉꯦ ꯅꯣꯏꯒꯤ ꯅꯣꯏꯒꯤ ꯃꯤꯍꯨꯟꯗꯣ
ꯎ ꯇꯤꯆꯤꯡ ꯇꯧꯕꯗ ꯑꯩ ꯍꯩꯅꯗ꯭ꯔꯤꯁꯦ ꯂꯝ ꯍꯦꯟꯕ ꯀꯥꯟꯗ ꯑꯩꯈꯣꯏꯅ ꯁꯥꯎꯕꯗꯣ ꯑꯩꯈꯣꯏꯒꯤ ꯑꯦꯠꯃꯣꯁꯐꯤꯌꯔꯗꯣ ꯀꯟꯇ꯭ꯔꯣꯜ
ꯇ꯭ꯔꯣꯜ ꯇꯕ ꯉꯝꯗꯦ ꯎꯝ
ꯍꯝ
ꯑꯗꯨꯅꯦ ꯅꯪꯒꯤ ꯃꯤꯍꯨꯟꯗꯣ ꯈꯪꯉꯦꯕ ꯁꯤ ꯇꯧꯔꯛꯀꯅꯤ ꯍꯥꯏꯕꯁꯦ
ꯍꯍꯍ
ꯑꯗꯨꯨꯅ ꯑꯗꯨꯝ ꯈꯪ ꯈꯪꯉꯦ
ꯑꯁ ꯌꯥꯝ ꯍꯩꯕ ꯇꯥꯏꯞ ꯇꯧꯅ ꯑꯩ ꯁꯛ ꯌꯦꯡꯉꯒ ꯑꯗꯨꯕꯨ ꯗꯥꯏꯔꯦꯛ ꯈꯪꯕ ꯉꯝꯕ꯭ꯔꯅꯦ
ꯈꯪꯉꯦꯅ
ꯍꯧꯖꯤꯛꯀꯥꯟꯗꯤ ꯅꯁꯥ ꯑ ꯍꯧꯖꯤꯛꯀꯥꯟꯗꯤ ꯍꯧꯖꯤꯛꯀꯥꯟꯗꯤ ꯈꯔ ꯅꯣꯢ ꯅꯣꯏꯈꯠꯂꯕ ꯅꯪꯗꯣ
ꯑꯩ ꯈꯔ ꯅꯣꯢꯈꯠꯀꯦ ꯇꯧꯔꯒ ꯍꯣꯁꯇꯦꯜꯗ ꯑꯃꯨꯛ ꯆꯪꯉꯒ ꯉꯁꯥꯏꯗꯣ ꯑꯩꯅ ꯍꯧꯒꯠꯄꯗꯣ ꯇꯨꯝꯁꯤꯠ ꯐꯥꯗꯕꯒꯤ ꯑꯁ ꯃꯤꯠꯁꯦ ꯄꯪꯃꯝ ꯃꯝꯃꯦ
ꯀꯣꯛ ꯉꯥꯎꯕꯅꯤꯀꯣ ꯇꯨꯝꯕ ꯄꯦꯟꯗꯕꯁꯦ
ꯉꯥꯎꯋꯦ
ꯑꯁ ꯉꯁꯤ ꯑꯁ ꯋꯦꯗꯔꯁꯤ ꯌꯥꯝ ꯅꯨꯡꯉꯥꯏ ꯇꯨꯝꯕ ꯅꯨꯡꯉꯥꯏꯗꯧꯔꯤ
ꯑꯗꯨꯅ ꯉꯁꯥꯏ ꯃꯣꯔꯅꯤꯡ ꯑꯩꯈꯣꯏ ꯁ꯭ꯀꯨꯜ ꯆꯠꯂꯝꯗꯥꯏꯗꯁꯨ ꯑꯗꯨꯝ ꯅꯣꯡ ꯇꯥꯏꯑꯦꯕ ꯁꯨꯇꯤ ꯄꯤꯕ ꯅꯨꯃꯤꯠꯇ ꯁꯨꯃꯥꯏꯅ ꯅꯣꯡ ꯇꯥꯔꯒꯗꯤ ꯐꯖꯅ ꯇꯨꯊꯒꯦ ꯇꯧꯕꯅꯦ
ꯅꯪꯗꯤ ꯑꯣꯖꯥ ꯑꯣꯏꯕꯅꯤꯅ ꯍꯧꯖꯤꯛꯇꯤ ꯑꯉꯥꯡꯁꯤꯡ ꯁꯦꯟꯅꯍꯧꯗ꯭ꯔꯗꯤ ꯅꯨꯡꯉꯥꯏ ꯇꯨꯝꯕ ꯅꯨꯡꯉꯥꯏꯈꯤꯔꯣꯏꯅꯦ
ꯎꯝ ꯑꯩ ꯅꯍꯥꯟ ꯌꯨꯝꯗ ꯍꯧꯒꯠ ꯄꯗꯣ ꯁ꯭ꯀꯨꯜ ꯆꯠꯂꯝꯗꯥꯏꯗ ꯑꯗꯨꯝ ꯍꯧꯒꯠꯂꯒ ꯆꯥꯛ ꯆꯥꯔꯒ ꯐꯤꯔꯣꯜ ꯁꯦꯠꯂꯒ ꯑꯗꯨꯝ ꯆꯠꯄꯅꯦꯕ ꯑꯁ ꯍꯟꯗꯛꯇꯤ ꯂꯣꯏꯔꯦ ꯔ ꯀꯥ ꯗꯒꯤ
ꯍ ꯃꯇꯝ ꯃꯇꯝ ꯈꯔꯗꯤ ꯑꯁꯨꯃꯥꯏꯅ ꯋꯥꯕ ꯇꯥꯔꯦꯀꯣ
ꯎ ꯑꯁ ꯗꯤꯁꯦꯝ ꯗꯤꯁꯦꯝꯕꯔ ꯐꯥꯎ ꯑꯗꯨꯃꯥꯏꯅ ꯋꯥ ꯂꯩꯕ ꯇꯥꯔꯦ
ꯑꯁ ꯑꯗꯨꯗꯤ ꯑꯣꯏ ꯑꯗꯨꯃꯥꯏꯅ ꯇꯝ ꯈ꯭ꯔꯗꯤ ꯂꯩꯕ ꯇꯥꯔꯦꯅꯦ ꯍꯥꯏ ꯑꯉꯥꯡꯁꯤꯡꯒ ꯂꯣꯏꯅꯔꯗꯤ ꯑꯗꯨꯝ ꯅꯨꯡꯉꯥꯏꯔꯛꯀꯅꯤꯗ ꯀꯩꯅꯣ ꯅꯆꯥꯅꯤ ꯍꯥꯏꯅ ꯈꯜꯂꯒ ꯀꯣ ꯇꯥꯕ꯭ꯔꯣ ꯅꯆꯥꯅꯤ ꯍꯥꯏꯅ ꯈꯜꯂꯒ ꯂꯩꯕ ꯀꯥꯟꯗ ꯋꯥꯈꯜꯗ ꯅꯨꯡꯉꯥꯏꯇꯕ ꯀꯩꯝ ꯐꯥꯎꯔꯣꯏ
ꯑꯗꯨꯅꯦ ꯑꯗꯨꯅꯦ ꯍꯧꯖꯤꯛ ꯅꯣꯡ ꯆꯨꯔꯛꯑꯦ ꯑꯩꯈꯣꯏꯗꯁꯨ
ꯑꯣ ꯉꯁꯥꯏ ꯑꯩꯅ ꯊꯥꯈꯤꯗꯨ ꯊꯥꯈ꯭ꯔꯕꯅꯦ ꯃꯣꯏꯔꯣꯝꯗꯁꯨ ꯈꯔ ꯀꯩꯅꯣ ꯇꯧ ꯈꯔ ꯆꯠꯂꯣ ꯍꯥꯏꯅ ꯊꯥꯈ꯭ꯔꯕꯅꯦ
ꯌꯥꯝ ꯐꯩꯅꯦ ꯏꯪꯉꯦ ꯅꯪꯅ ꯅꯣꯡ ꯊꯥꯔꯛꯄꯁꯦ
ꯎꯝ ꯈꯣꯏꯗꯁꯨ ꯉꯁꯤꯗꯤ ꯌꯥꯝ ꯏꯪꯪꯂꯦ ꯇꯨꯝꯕ ꯌꯥꯝ ꯅꯨꯡꯉꯥꯏꯗꯧꯔꯦ ꯍꯧꯖꯤꯛꯇꯤ ꯅꯍꯥꯟꯗꯤ ꯁꯨꯃꯥꯏꯅ ꯂꯩꯕ ꯃꯇꯝꯗ ꯍꯦꯛ ꯏꯔꯨꯕ ꯂꯣꯏꯔꯁꯨ ꯏꯁꯥꯗꯣ ꯌꯥꯝ ꯁꯥꯏꯕꯀꯣ ꯍꯧꯖꯤꯛꯇꯤ ꯉꯁꯤꯗꯤ ꯐꯤꯔꯣꯟꯒ ꯈꯔ ꯑꯊꯥꯕ ꯁꯦꯠ ꯅꯤꯡꯕ ꯃꯑꯣꯡ ꯐꯥꯎꯔꯛꯑꯦꯕꯀꯣ
ꯐꯩꯅꯦ
ꯃꯥꯥꯏꯅ ꯉꯁꯤꯗꯤ ꯉꯁꯤꯗꯤ ꯈꯔ ꯐꯩꯌꯦ ꯁꯤꯒꯨꯝꯕ ꯋꯦꯗꯔꯁꯦ ꯑꯩꯅ ꯄꯥꯝꯃꯤꯁꯦ
ꯉꯁꯤ ꯃꯦꯠꯆ ꯑꯃꯈꯛꯇꯪꯔ ꯂꯩꯕ
ꯉꯁꯤ ꯃꯦꯠꯁ ꯑꯃꯈꯛꯇꯪ ꯑꯣꯏ ꯃꯥꯜꯂꯦ ꯍꯣꯏ ꯅꯠꯇꯦ ꯃꯦꯠꯆ ꯑꯃꯈꯛꯇ ꯑꯣꯏꯔꯝꯃꯣꯏ ꯄꯨꯡ ꯍꯣꯔꯦꯟ ꯅꯨꯡꯗꯥꯡꯗꯁꯨ ꯀꯩꯅꯣ ꯇꯧꯒꯗꯕ ꯃꯥꯜꯂꯦ
ꯍꯧꯖꯤꯛ ꯐꯥꯔꯁ ꯃꯦꯠꯆꯁꯦ ꯑꯥ ꯀꯩꯅꯣꯒ ꯑꯥꯔꯖꯦꯟꯇꯤꯅꯥꯒ ꯏꯖꯤꯞ ꯇꯥꯕ꯭ꯔꯣ
ꯏꯖꯤꯞ ꯇꯥꯥꯏꯑꯦ ꯍꯣꯏ ꯅꯥꯏꯟ ꯊꯥꯔꯇꯤꯗ ꯅꯣꯏ ꯇꯥꯕ꯭ꯔꯣ ꯅꯣꯏ ꯑꯣꯖꯥ ꯀꯥꯡꯕꯨꯒꯤꯗꯤ ꯆꯥꯕ ꯆꯥꯛ ꯌꯦꯟꯁꯥꯡ ꯆꯥꯕꯗꯣ ꯇꯣꯉꯥꯟꯅ ꯄꯤꯗꯕ꯭ꯔꯥ ꯍꯣꯁꯇꯦꯜ ꯑꯉꯥꯡꯁꯤ
ꯇꯣꯉꯥꯟꯅ ꯄꯤꯗꯦꯗ ꯑꯗꯨꯝ ꯍꯣꯁꯇꯦꯜ ꯃꯄꯨꯈꯣꯏꯒꯀꯣ
ꯍꯣꯏ
ꯑꯗꯨꯝ ꯄꯨꯂꯞ ꯆꯥꯏ ꯑꯩꯈꯣꯏꯗꯤ
ꯍꯥꯏꯗꯤ ꯑꯉꯥꯡꯁꯤꯡꯒ ꯑꯉꯥꯡꯁꯤꯡꯒꯤ ꯑꯉꯥꯡꯁꯤꯡꯒꯤ ꯌꯦꯟꯁꯥꯡꯗꯣ ꯑꯗꯨꯝ ꯆꯥꯃꯤꯟꯅꯕ꯭ꯔꯥ
ꯑ ꯃꯣꯢ ꯌꯨꯝꯁꯨ ꯑꯗꯨꯝ ꯆꯥꯃꯤꯟꯅꯩꯌꯦ
ꯑꯣ ꯑꯁ
ꯉꯁꯤꯁꯦ ꯎꯁꯣꯏꯒ ꯕ꯭ꯔꯤꯟꯖꯥꯜ ꯆꯥꯏ ꯑꯩꯈꯣꯏꯗꯤ
ꯑꯣ
ꯑꯗꯨꯝ ꯃꯦꯝ ꯍꯣꯏꯁꯨ ꯑꯗꯨꯝ ꯄꯨꯟꯅ ꯆꯥꯏꯗ ꯑꯩꯅ ꯑꯥ ꯍꯣꯁꯇꯦꯜꯒꯤ ꯀꯤꯠꯆꯟꯗ ꯆꯥꯕ ꯃꯣꯏꯅ ꯌꯦꯟꯁꯥꯡꯗꯣ ꯄꯨꯔꯒ ꯃꯣꯏ ꯌꯨꯝꯗ ꯆꯥꯕ
ꯑꯣ ꯑꯩꯁꯨ ꯅꯍꯥꯟꯅ ꯑꯩꯈꯣꯢ ꯑꯩꯈꯣꯏꯁꯨ ꯕꯣꯔꯗꯤꯡ ꯂꯩꯕ ꯃꯇꯝꯗ ꯑꯁ ꯀꯩꯀꯩꯅꯣ ꯌꯥꯝ ꯇꯧꯔꯝꯕꯅꯦ
ꯑꯗꯨꯅꯦ ꯎꯄꯥꯏ ꯂꯩꯇꯦ ꯑꯗꯨ ꯅꯠꯇ꯭ꯔꯗꯤ
ꯏꯇꯥꯎ ꯑꯃ ꯅꯪ ꯅꯍꯥꯟꯅ ꯅꯪ ꯕꯥꯅꯤ ꯍꯥꯟꯅ ꯈꯪꯂꯝꯕꯗꯨꯁꯨ ꯀꯩꯅꯣ ꯌꯥꯝ ꯂꯣꯏꯅꯕ ꯅꯨꯡꯉꯥꯏꯅꯦ ꯑꯩꯈꯣꯏ ꯃꯇꯝꯗꯗꯤ ꯇꯥꯕ꯭ꯔꯣ
ꯆꯔ
ꯍꯧꯖꯤꯛꯇꯤ ꯃꯣꯏ ꯀꯩ ꯀꯩ ꯇꯧꯖꯥꯠꯂꯥ ꯇꯪ ꯈꯪꯗ꯭ꯔꯦ
ꯑꯩ ꯅꯍꯥꯟ ꯑꯥ ꯀꯩꯅꯣꯒꯤ ꯐꯣꯔꯠ ꯁꯦꯃꯤꯁꯇꯔꯒꯤ ꯑꯦꯛꯖꯥꯝ ꯊꯥꯕ ꯆꯠꯄꯗ ꯊꯦꯡꯅꯩꯑꯦ ꯃꯥꯅ ꯑꯦꯛꯖꯥꯝ ꯊꯥꯒꯦꯔꯅ ꯑꯩꯉꯣꯟꯗ ꯍꯥꯏꯔꯛꯄ
ꯑꯥ
ꯑꯩꯁꯨ ꯑꯗꯨꯒꯤ ꯃꯇꯝꯗꯣ ꯀꯩꯅꯣ ꯃꯔꯨꯞꯀꯤ ꯄꯩꯁꯥ ꯂꯩꯇꯕ
ꯑꯣ
ꯑꯗꯨꯒꯤ ꯑꯩꯁꯨ ꯍꯣꯏ ꯍꯥꯏꯔꯒ ꯑꯗꯨꯝ ꯊꯥꯔꯦ ꯃꯥꯅ ꯍꯥꯏꯅꯕꯒꯤ ꯍꯥꯏꯕꯤꯕꯒꯦ
ꯑꯆꯥ ꯑꯠꯆꯥ ꯐꯩꯅꯦ ꯅꯪ ꯀꯔꯤ ꯁꯕꯖꯦꯛꯇ ꯂꯧꯕ꯭ꯔꯥ ꯀꯔꯤ ꯁꯕꯖꯦꯛꯇ
ꯑꯩꯗꯤ ꯅꯖꯔꯤꯒꯤꯅꯦꯍꯦ
ꯅꯠꯇꯦ ꯑꯩ ꯍꯥꯏꯗꯤ ꯅꯪ ꯀꯣꯂꯦꯖꯇ ꯀꯣꯂꯦꯖꯇ ꯀꯔꯤ ꯁꯕꯖꯦꯛ ꯂꯧꯕ꯭ꯔꯥ ꯍꯥꯏꯕꯅꯤ
ꯑꯣ ꯑꯥꯔꯠꯁ ꯑꯥ ꯀꯥꯎꯈ꯭ꯔꯦ ꯁꯤꯁꯦ ꯀꯩꯅꯣꯗꯣ
ꯅꯪꯒꯤ ꯁꯕꯖꯦꯛ ꯐꯥꯎ ꯀꯥꯎꯈ꯭ꯔꯕ꯭ꯔꯅꯦ
ꯀꯥꯎꯔꯦ ꯑꯩꯈꯣꯏꯗꯤ ꯔꯤꯒꯨꯂꯔ ꯔꯤꯒꯨꯂꯔ ꯅꯠꯇꯦ ꯗꯅ
ꯑꯥ ꯑꯗꯨ ꯑꯣꯏꯔꯁꯨ ꯈꯔꯗꯤ ꯈꯪꯐꯝꯗꯤ ꯊꯣꯛꯈꯤ
ꯇꯜꯂꯦ ꯀꯩꯁꯨ ꯀꯥꯟꯅꯔꯣꯏꯗꯕꯗ
ꯑꯩꯁ ꯃꯊꯧꯗꯤ ꯀꯥꯟꯅꯤ ꯀꯥꯟꯅꯕꯅꯤꯍꯦ ꯀꯩꯅꯣ ꯍꯦ
ꯀꯥꯟꯅꯗꯦ